ꯍꯜꯂꯣ
ꯑꯥꯎ
ꯇꯥꯔꯤꯕ꯭ꯔꯣ
ꯇꯥꯏ
ꯑꯁ ꯉꯁꯤ ꯅꯪꯒꯤ ꯈꯣꯟꯖꯦꯜꯁꯤ ꯌꯥꯝ ꯇꯞꯄꯅꯦ ꯅꯦꯠꯋꯥꯛ ꯅꯨꯡꯉꯥꯏꯗꯕꯕꯤꯒꯔꯥ
ꯇꯥꯗꯕ꯭ꯔꯣ ꯁꯦꯡꯗꯕ꯭ꯔꯣ
ꯑꯥ ꯍꯧꯖꯤꯛꯇꯗꯤ ꯁꯦꯡꯉ
ꯑꯣ
ꯀꯩꯗꯧꯔꯤꯒꯦ
ꯍꯧꯖꯤꯛꯇ ꯕꯖꯥꯔ ꯊꯣꯛꯑꯒ ꯌꯨꯝꯗ ꯍꯜꯂꯛꯑꯦ
ꯀꯩꯀꯩ ꯀꯔꯤ ꯂꯧꯕ ꯆꯠꯄ꯭ꯔꯣ
ꯏꯟꯖꯥꯡ ꯅꯥꯄꯤ ꯈꯔꯒꯨꯝꯕ ꯆꯥꯅꯕ ꯌꯦꯡꯉꯨꯕꯅꯤꯗ ꯎ
ꯍꯧꯖꯤꯛꯇꯤ ꯑꯩꯒꯤ ꯑꯩꯈꯣꯏ ꯑꯩꯒꯤ ꯃꯔꯨꯞ ꯑꯃ ꯑꯃꯒꯤ ꯌꯨꯝꯗ ꯀꯣꯏꯔ ꯀꯣꯏꯔꯨꯕ ꯆꯠꯄꯀꯣ ꯑꯗꯨꯃ ꯃꯣꯏ ꯃꯅꯥꯛꯇ ꯂꯩ
ꯑꯣ
ꯁꯨꯝ ꯁꯛ ꯎꯗꯕ ꯀꯨꯏꯈ꯭ꯔꯦꯅꯦꯀꯣ ꯑꯩꯅ ꯑꯩꯅ ꯍꯥꯟꯅ ꯂꯩꯔꯝꯕ ꯌꯨꯝꯗꯨꯗ ꯑꯩꯅ ꯑꯁꯨꯝ ꯑꯩꯒꯤ ꯃꯈꯣꯏ ꯃꯔꯨꯞ ꯀꯥꯡꯕꯨ ꯑꯩꯈꯣꯏꯗꯣ ꯚꯤꯖꯤꯠ ꯇꯧꯕ ꯆꯠꯄ
ꯑꯣ ꯅꯨꯡꯉꯥꯏꯅꯦ ꯑꯗꯨꯗꯤ ꯄꯥꯔꯇꯤ ꯃꯆꯥ ꯇꯧꯁꯜꯂꫭ
ꯎꯝ ꯍꯧꯖꯤꯛꯀꯥꯟ ꯄꯥꯔꯇꯤꯁꯦ ꯄꯥꯛ ꯇꯧꯅꯤꯡꯗ꯭ꯔꯦ ꯄꯥꯔꯇꯤ ꯇꯧꯕꯗ ꯀꯩ ꯀꯩꯅꯣ ꯐꯠꯇꯕꯁꯨ ꯌꯥꯝ ꯊꯣꯛꯑꯦꯕꯀꯣ
ꯑꯗꯨꯗꯤ ꯑꯩꯈꯣꯏ ꯏꯁꯥꯅ ꯈꯟꯒꯗꯕꯅꯤꯅꯦ
ꯑꯃꯅ ꯌꯥꯔꯁꯨ ꯑꯃꯅ ꯍꯦꯛꯇ ꯃꯤ ꯈꯔꯅ ꯇꯧꯁꯟꯕ ꯑꯗꯨꯝ ꯇꯧꯔꯒ ꯂꯩꯕ ꯑꯗꯨꯒꯤ ꯄꯥꯔꯇꯤꯗꯤ ꯍꯧꯖꯤꯛ ꯍꯟꯗꯛ ꯍꯧꯖꯤꯛꯀꯥꯟ ꯀꯌꯥ ꯄꯥꯝꯗ꯭ꯔꯦ
ꯃꯇꯝ ꯈꯔ ꯄꯣꯊꯥꯒꯦ ꯍꯥꯏꯕꯔ ꯑꯗꯨꯗꯤ
ꯑ ꯃꯇꯝ ꯈꯔ ꯃꯇꯝ ꯃꯇꯝ ꯈꯔ ꯄꯣꯊꯥꯕ ꯇꯥꯔꯦꯅꯦ ꯁꯨꯝ ꯁꯨꯝ ꯄꯥꯔꯇꯤ ꯇꯧꯔ ꯂꯩꯔꯗꯤ ꯌꯥꯔꯔꯣꯏꯅꯦ
ꯑꯗꯨ ꯅꯨꯡꯉꯥꯏꯊꯣꯛꯀꯗꯕꯅꯦ ꯀꯩꯅꯣ
ꯎꯝ ꯄꯥꯔꯇꯤ ꯇꯧꯗ꯭ꯔꯁꯨ ꯅꯨꯡꯉꯥꯏꯕ ꯌꯥꯕ ꯌꯥꯝ ꯂꯩꯕꯅ ꯃꯈꯜ ꯇꯥꯕ꯭ꯔꯣ ꯇꯥꯔꯤꯕ꯭ꯔꯣ ꯍꯜꯂꯣ ꯍꯜꯂꯣ ꯍꯜꯂꯣ ꯇꯥꯔꯤꯕ꯭ꯔꯣ
ꯇꯥꯏꯌꯦ ꯍꯣꯏ
ꯀꯩꯅꫭ ꯐꯣꯟ ꯐꯣꯟ ꯌꯥꯝ ꯂꯥꯞꯃ ꯊꯝꯃꯒ ꯋꯥꯔꯤ ꯁꯥꯕ ꯃꯥꯜꯂꯦꯗ
ꯊꯝꯗꯦ ꯑꯩꯒꯤ ꯑꯩꯒꯤ ꯏꯁꯄꯤꯀꯔꯁꯦ ꯈꯔ ꯅꯨꯡꯉꯥꯏꯇꯕ ꯃꯥꯜꯂꯦ ꯑꯗꯨꯒꯤ ꯑꯣꯏꯔꯝꯅꯤ ꯎꯝ ꯐꯣꯟꯁꯦ ꯀꯨꯏꯔꯒ ꯐꯕꯅꯤꯅ ꯑꯦꯛꯁꯄꯥꯏꯔꯤ ꯇꯧꯅꯤꯡꯉꯥꯏ ꯀꯨꯏꯗ꯭ꯔꯕꯅꯦ
ꯌꯥꯝ ꯐꯩꯅꯦ ꯑꯗꯨꯗꯤ ꯑꯅꯧꯕ ꯐꯩ ꯐꯩꯅꯦ ꯑꯗꯨꯗꯤ ꯑꯅꯧꯕ ꯑꯃꯨꯛ ꯄꯥꯏꯅꯕ
ꯑꯅꯧꯕ ꯄꯥꯏꯅꯤꯡꯉꯦ ꯍꯣꯏ ꯎꯄꯥꯏ ꯂꯩꯇꯕꯒꯤ ꯋꯥꯅꯤ
ꯅꫭꯡ ꯅꯨꯡꯁꯥ ꯌꯥꯝ ꯁꯥꯕ꯭ꯔꯥ ꯅꯣꯏꯔꯣꯝꯗꯗꯤ
ꯅꯨꯡꯁꯥ ꯁꯥꯗꯦ ꯍꯧꯖꯤꯛꯇꯤ ꯀꯩꯅꯣ ꯇꯧꯋꯦ ꯄꯨꯡ ꯃꯪꯉꯦ ꯅꯣꯏꯔꯣꯝꯗꯗꯤ ꯅꯣꯡ ꯇꯥꯔꯕꯣ
ꯅꯣꯡ ꯌꯥꯝ ꯃꯪꯉꯤ ꯇꯥꯒꯗꯕ ꯃꯥꯜꯂꯦ ꯍꯣꯔꯦꯟ ꯁꯤꯅ ꯈ꯭ꯋꯥꯏ ꯁꯤꯅ ꯈꯔ ꯐꯩꯅꯦ ꯅꯨꯡꯁꯥ ꯁꯥꯕ ꯁꯥꯕ ꯁꯔꯨꯛꯇꯤ ꯀꯣ
ꯍꯣꯏ ꯅꯨꯡꯁꯥ ꯁꯥꯔꯗꯤ ꯑꯁ ꯂꯩꯕ ꯉꯝꯗꯦ ꯑꯩꯗꯤ ꯃꯥꯏꯁꯦ ꯑꯣꯏꯂꯤ ꯇꯧꯕꯒ
ꯎꯝ ꯏꯁꯤꯡ ꯏꯁꯤꯡ ꯇꯣꯏꯅ ꯇꯣꯏꯅ ꯐꯦꯡꯉꯣ ꯑꯗꯨꯗꯤ ꯃꯥꯏ ꯇꯣꯏꯅ ꯇꯣꯏꯅ ꯀꯩꯅꯣ ꯇꯧ ꯆꯝꯊꯣꯡ
ꯇꯟꯕꯅꯤꯅꯦ ꯑꯗꯨꯁꯨ
ꯑꯣꯏꯂꯤ ꯇꯧꯕꯁꯤꯅ ꯐꯕ꯭ꯔꯥ ꯗꯔꯥꯏ ꯑꯣꯏꯕꯁꯤꯅ ꯐꯕ꯭ꯔꯥ
ꯑꯅꯤꯃꯛ
ꯈꯟꯕꯗꯗꯤ ꯑꯩꯅ ꯈꯟꯕꯗꯗꯤ ꯑꯣꯏꯂꯤꯁꯤꯅ ꯐꯩꯅ ꯍꯥꯏꯅ ꯈꯜꯂꯤꯅꯦ
ꯑꯣꯏꯂꯤꯁꯦ ꯐꯗꯤ ꯐꯕ ꯃꯥꯜꯂꯦ ꯑꯗꯨ ꯑꯣꯏꯔꯁꯨ ꯍꯨꯃꯥꯡ ꯌꯥꯝ ꯊꯣꯛꯄꯗꯣ ꯅꯨꯡꯉꯥꯏꯇꯦꯗꯅ ꯁ꯭ꯋꯦꯠꯇꯤꯡ ꯑꯗꯨꯝ ꯇꯧꯔꯒ ꯂꯩꯕꯗ
ꯁꯋꯦꯠꯇꯤ ꯊꯣꯛꯀꯗꯕꯅꯤꯅꯦ ꯍꯥꯏꯗꯣ ꯁꯋꯦꯠ ꯊꯣꯛꯄ ꯀꯥꯟꯗ
ꯊꯕꯛ ꯇꯧꯔꯒ ꯍꯨꯃꯥꯡ ꯊꯣꯛꯄꯗꯤ ꯀꯥꯏꯗꯦ ꯐꯝꯃꯒ ꯂꯩꯔꯁꯤ ꯁꯨ ꯍꯨꯃꯥꯡ ꯊꯣꯛꯄꯁꯤꯗꯤ
ꯑꯁ ꯑꯗꯨꯗꯤ ꯑꯗꯨꯗꯤ ꯈꯔ ꯍꯦꯃꯟꯈ꯭ꯔꯦ ꯑꯗꯨꯗꯤ ꯆꯦꯛꯑꯞ ꯆꯠꯅꯤꯡꯅꯕ ꯆꯦꯛꯑꯞ ꯆꯠꯂꯒ ꯐꯖꯅ ꯌꯦꯡꯊꯣꯛꯎ
ꯍꯣꯏꯅꯦ
ꯎꯔꯤꯡ ꯅꯧꯔꯤꯉꯩꯗꯒꯤ ꯌꯦꯡꯊꯣꯛꯀꯗꯕꯅꯤꯀꯣ
ꯎꯝ ꯎꯝ ꯇꯜꯂꯦꯗ ꯅꯨꯡꯁꯥ ꯊꯣꯛꯇ꯭ꯔꯁꯨ ꯍꯨꯃꯥꯡ ꯁꯧꯋꯦ ꯅꯣꯡ ꯇꯥꯔꯁꯨ ꯍꯨꯃꯥꯡ ꯁꯧꯋꯦ ꯑꯗꯨ ꯅꯠꯇꯦ
ꯅꯣꯡ ꯇꯥꯔꯗꯤ ꯈꯔ ꯅꯣꯡ ꯇꯥꯔꯗꯤ ꯈꯔ ꯅꯨꯡꯉꯥꯏꯈꯤꯗꯅ
ꯑꯣ ꯁꯣꯔꯤ
ꯅꯣꯡ ꯇꯥꯕꯗꯗꯤ ꯅꯣꯡ ꯇꯥꯔꯗꯤ ꯈꯔ ꯈꯔꯗꯤ ꯅꯨꯡꯉꯥꯏꯈ꯭ꯔꯦ ꯆꯥꯕ ꯊꯛꯄꯁꯨ ꯈꯔ ꯅꯨꯡꯉꯥꯏꯕꯀꯣ ꯏ ꯈꯔ ꯏꯪꯉꯗꯤ
ꯑꯣ ꯍꯧꯖꯤꯛꯀꯥꯟꯁꯦ ꯁꯥꯕꯒꯤꯔꯥ ꯈꯪꯗꯦ ꯆꯥꯛ ꯌꯦꯟꯁꯥꯡ ꯆꯥꯅꯤꯡꯗꯕ ꯌꯦꯟꯖꯥꯡ ꯍꯥꯎꯔꯁꯨ ꯆꯥꯅꯤꯡꯗꯕ
ꯎꯝ
ꯑꯣ ꯑꯗꯨ ꯇꯧꯋꯦ ꯋꯦꯗꯔꯁꯤꯅ ꯑꯣꯏꯔꯝꯃꯅꯤꯅꯦ
ꯑꯗꯨꯔꯁꯨ ꯍꯣꯔꯦꯟꯗꯤ ꯍꯟꯖꯥꯡ ꯍꯥꯎꯕ ꯂꯩꯔꯒ ꯆꯥꯕ ꯌꯥꯕ꯭ꯔꯥ ꯌꯥꯗꯕ꯭ꯔꯥ ꯇꯦꯁ ꯇꯧꯕ ꯇꯥꯔꯦ
ꯑꯣ ꯂꯧꯔꯒ ꯍꯣꯏ ꯇꯦꯁ ꯇꯧꯔ ꯅꯥꯊꯟꯗ ꯂꯣꯏꯁꯤꯟꯕ ꯉꯝꯗ꯭ꯔꯤ ꯑꯩꯉꯣꯟꯗꯁꯨ ꯐꯣꯟ ꯇꯧꯔꯒ ꯊꯤꯟꯕ ꯌꯥꯏꯀꯣ ꯍꯨꯟꯗꯣꯛꯄ ꯁꯔꯨꯛꯇꯤ ꯑꯩ ꯎꯝ ꯅꯪ ꯅꯪ ꯂꯩꯔꯒ ꯀꯩꯅꯣ ꯆꯥꯕ ꯌꯥꯗꯦ ꯍꯥꯏꯅ ꯊꯝꯃꯒ ꯄꯨꯨꯟꯊꯣꯛꯄ ꯁꯨꯔꯨꯗꯤ ꯑꯩꯉꯣꯟꯗ ꯄꯤꯕꯅ ꯐꯩꯗꯅ ꯅꯪꯅ ꯆꯥꯅꯤꯡꯕ ꯃꯇꯝꯗ ꯃꯊꯪꯗꯁꯨ ꯑꯩꯅ ꯑꯃꯨꯛꯀ ꯀꯩꯅꯣ ꯇꯧꯕ
ꯍꯣꯏ ꯍꯥꯎꯔꯗꯤ ꯂꯣꯏꯅ ꯆꯥꯛꯊꯣꯛꯀꯦ ꯍꯥꯎꯗꯔꯗꯤ ꯀꯧꯔꯛꯀꯦ ꯅꯠꯇ꯭ꯔꯥ
ꯃꯥꯅꯦ ꯃꯥꯅꯦ
ꯌꯨꯝꯗ ꯑꯗꯨꯝ ꯂꯩꯕ꯭ꯔꯥ ꯅꯠꯇ꯭ꯔꯒ ꯊꯕꯛꯀꯨꯝꯕ ꯆꯠꯊꯣꯛꯂꯨꯕ꯭ꯔꯣ
ꯑꯩꯒꯤ ꯏꯈꯣꯏꯒꯤ ꯃꯔꯨꯞ ꯉꯁꯤꯗꯤ ꯀꯩꯝ ꯇꯧꯗꯣꯏꯗ ꯑꯩ ꯁꯨꯝ ꯑꯩꯒꯤ ꯃꯔꯨꯞ ꯈꯣꯏꯗ ꯀꯣꯏꯕ ꯑꯗꯨꯝ ꯆꯠꯂꯒ ꯃꯣꯏ ꯃꯣꯏ ꯂꯩꯐꯝꯗ ꯑꯗꯨꯝ ꯂꯩ ꯍꯧꯖꯤꯛꯇꯤ
ꯎꯝ
ꯋꯥꯔꯤ ꯋꯥꯇꯥꯏ ꯈꯔ ꯁꯥꯕꯒꯣ ꯃꯣꯏꯒ
ꯀꯔꯤ ꯋꯥꯔꯤ ꯑꯂꯨꯕ ꯂꯩꯒꯦ
ꯌꯥꯝ ꯀꯟꯅ ꯂꯨꯕꯗꯤ ꯅꯠꯇꯦꯗ ꯁꯨꯝ ꯑꯩꯈꯣꯏꯅ ꯂꯩꯃꯤꯟꯅꯕꯗꯣ ꯗꯛ ꯁꯨꯝ ꯋꯥꯔꯤ ꯋꯥꯇꯥꯏ ꯍꯥꯏꯕꯗꯤ ꯂꯩꯗꯅ ꯈꯔ ꯈꯔ ꯄꯨꯟꯁꯤ ꯆꯦ ꯀꯃꯥꯏꯅ ꯍꯁꯔ ꯍꯥꯏꯕ ꯀꯃꯥꯏꯅ ꯑꯣꯏꯁꯤꯔꯥ ꯍꯥꯏꯕꯒꯤ ꯋꯥꯔꯤ ꯈꯔ ꯇꯧꯔꯔꯝꯕꯅꯤꯅ
ꯐꯩꯌꯦꯅꯦ ꯐ꯭ꯌꯨꯆꯔ ꯄ꯭ꯂꯥꯅꯤꯡ ꯌꯥꯝ ꯇꯧꯕ ꯃꯥꯜꯂꯤꯅꯦ
ꯐꯆ ꯐ꯭ꯌꯨꯆꯔ ꯄ꯭ꯂꯥꯅꯤꯡ ꯈꯔ ꯇꯧꯕ ꯍꯥꯏꯕ ꯇꯥꯔꯦꯅꯦ
ꯎ
ꯁꯨꯝ ꯁꯨꯝ ꯁꯣꯅꯣ ꯁꯨꯒ ꯂꯩꯔꯗꯤ ꯄꯨꯟꯁꯤꯗ ꯀꯩꯅꯣ ꯌꯥꯝ ꯑꯣ ꯑꯕ ꯊꯦꯡꯛꯅꯅꯥꯒ ꯂꯩ ꯒꯣ
ꯗꯤꯁꯀꯁ ꯇꯧꯔꯒ ꯋꯥꯔꯤ ꯁꯥꯟꯅꯔꯒ ꯊꯕꯛꯇꯤ ꯄꯥꯡꯊꯣꯛꯇ꯭ꯔꯗꯤ ꯀꯅꯥꯗꯕꯅꯤꯀꯣ ꯊꯕꯛꯁꯨ ꯈꯔ ꯈꯔ ꯄꯥꯡꯊꯣꯛꯄ
ꯍꯥꯏꯗꯤ ꯎ ꯊꯕꯛꯁꯨ ꯑꯗꯨꯝ ꯍꯣꯏ ꯊꯕꯛꯁꯨ ꯄꯥꯡꯊꯣꯛꯅꯕ ꯍꯣꯠꯅꯕꯅꯤ
ꯎꯝ ꯉꯁꯤꯗꯤ ꯀꯔꯤ ꯌꯦꯦꯟꯖꯥꯡ ꯆꯥꯔꯒꯦ
ꯉꯁꯤ ꯀ ꯄꯣꯛꯇ ꯍꯥꯏ ꯑꯩꯗꯣ
ꯑꯁ ꯍꯥꯎꯕ ꯍꯦꯟꯖꯥꯡꯅꯤꯀꯣ ꯑꯩꯉꯣꯟꯗꯁꯨ ꯊꯤꯜꯂꯛꯎꯅꯦ
ꯃꯊꯪꯗꯩꯅ ꯎꯁꯣꯏꯒꯀꯣ ꯑꯌꯨꯛꯇ ꯎꯁꯣꯏꯒ ꯑꯣꯛ ꯆꯥꯁꯦ ꯍꯥꯏꯅ
ꯎꯁꯣꯏꯗꯣ ꯁꯤꯡꯖꯨ ꯆꯥꯅꯤꯡꯉꯦ ꯃꯣꯔꯣꯛ ꯃꯦꯠ ꯑꯗꯣ ꯃꯔꯨꯞ ꯑꯇꯦꯛꯄꯗ ꯑꯗꯨꯒ ꯑꯁ ꯍꯥꯎꯕꯅꯦꯍꯦ
ꯑꯁꯣꯏꯁꯦ ꯕꯖꯥꯔ ꯑꯦꯕꯥꯏꯂꯦꯕꯜ ꯌꯥꯝ ꯑꯣꯏꯈ꯭ꯔꯦ
ꯂꯩꯔꯒ ꯆꯥꯕꯕꯨꯗꯤ ꯐ꯭ꯔꯤꯗ ꯄꯤꯕꯗꯨꯅ ꯍꯥꯎꯗ꯭ꯔꯣ
ꯑꯗꯨ ꯑꯗꯨꯕꯨꯗꯤ ꯑꯣꯏꯌꯦ ꯃꯇꯝ ꯂꯥꯛꯈꯤꯅꯤꯗ ꯄꯤꯕ ꯃꯇꯝ ꯃꯇꯝꯁꯨꯀꯣ ꯃꯇꯝ ꯂꯥꯛꯈꯤꯅꯤ
ꯁꯤꯌꯥꯔ ꯇꯧꯔꯛꯑꯣ
ꯃꯇꯝ ꯃꯇꯝ ꯂꯥꯛꯀꯅꯤ ꯏꯕ ꯃꯇꯝꯁꯨ ꯂꯥꯛꯀꯅꯤꯕꯣ
ꯃꯇꯝꯗꯣ ꯍꯌꯦꯡ ꯑꯣꯏꯔꯗꯤ ꯐꯒꯗꯕ
ꯍꯣꯏ ꯑ ꯑꯗꯨ ꯑꯗꯨꯅꯤꯅꯦ ꯅꯣꯡ ꯆꯨꯕ ꯍꯧꯕ ꯖꯥꯠꯂꯥ ꯍꯧꯖꯤꯛꯁꯦ
ꯆꯨꯗꯦ ꯍꯦ ꯅꯣꯡ ꯆꯨꯔꯗꯤ ꯐꯅꯤ ꯈꯔ ꯏꯪꯅꯕ
ꯎꯝ ꯉꯔꯥꯡꯗꯒꯤꯗꯤ ꯉꯁꯤꯅ ꯈꯔ ꯏꯪꯉꯀꯣ
ꯎꯝ
ꯀꯔꯤ ꯀꯔꯤ ꯊꯕꯛ ꯇꯧꯔꯦ ꯍꯧꯖꯤꯛꯀꯥ
ꯊꯕꯛ ꯇꯧꯗꯦꯗ
ꯎꯝ
ꯅꯦꯛꯁ ꯃꯟꯗꯒꯤ ꯊꯕꯛ ꯇꯧꯕ ꯍꯧꯒꯦ ꯊꯕꯛ ꯍꯧꯒꯦ ꯎꯝ ꯍꯟꯗꯛ ꯊꯥꯁꯤꯗꯤ ꯐ꯭ꯔꯤꯗ ꯑꯗꯨꯝꯗꯤ ꯂꯦꯜꯂꯒꯦ
ꯎꯝ ꯑꯩꯁꯨ ꯊꯕꯛ ꯐꯖꯕ ꯑꯃ ꯊꯤꯕꯤꯅꯦ
ꯅꯨꯄꯥꯒꯤꯗꯤ ꯊꯕꯛ ꯋꯥꯠꯇꯦ ꯀꯩꯅꯣ ꯊꯕꯛꯀꯤ ꯊꯕꯛ ꯉꯥꯛꯇꯪꯅꯦ ꯅꯣꯏꯒꯤꯗꯤ
ꯊꯕꯛ ꯍꯣꯏ ꯊꯕꯛꯄꯕꯨꯗꯤ ꯌꯥꯝꯅ ꯂꯩꯗꯤ ꯂꯩꯔꯝꯕ ꯌꯥꯏ ꯑꯗꯨꯕꯨ ꯅꯣꯏꯅ ꯊꯤꯕ ꯊꯕꯛ ꯑꯃꯗꯤ ꯇꯧꯅꯤꯡꯕꯀꯣ
ꯑꯗꯨꯝ ꯃꯇꯦꯛ ꯃꯇꯦꯛꯛꯇꯒꯤ ꯍꯧꯗꯣꯏꯅꯦ
ꯀꯔꯤ
ꯈꯤꯇꯪ ꯈꯤꯇꯪꯗꯒꯤ ꯍꯧꯔꯛꯑꯒ ꯇꯧꯗꯣꯏꯅꯦ ꯊꯕꯛꯇꯤ
ꯑꯩꯅ ꯈꯜꯂꯤꯁꯦ ꯐ꯭ꯔꯤ ꯐ꯭ꯔꯤꯗ ꯂꯩꯕ ꯁꯔꯨꯛꯇꯤ ꯏꯟꯁꯥꯡ ꯅꯥꯄꯤꯒꯨꯝꯕ ꯌꯣꯟꯁꯤꯔꯦ ꯍꯥꯏꯅ ꯈꯜꯂꯕꯅꯤ
ꯖꯥꯡ ꯅꯨꯄꯤ ꯑꯗꯨꯁꯨ ꯌꯥꯏ ꯑꯗꯨꯁꯨ ꯕꯤꯖꯤꯅꯦꯁ ꯑꯃꯅꯤ ꯀꯩꯅꯣ
ꯑꯩꯅ ꯇꯧꯔꯗꯤ
ꯑꯗꯨꯅꯕꯨ ꯁꯦꯟꯊꯣꯛ ꯂꯝꯕꯤ ꯐꯔꯕꯅꯦ ꯍꯧꯖꯤꯛꯀꯥꯟꯗꯤ ꯕꯤꯖꯤꯅꯦꯁ ꯃꯆꯥ ꯃꯆꯥ ꯑꯗꯨ- ꯒꯨꯝꯕ ꯌꯣꯟꯕ ꯑꯗꯨꯁꯨ ꯄꯩꯁꯥ ꯌꯥꯝ ꯇꯥꯜꯂꯦ
ꯍꯧꯖꯤꯛꯀꯥꯟꯗꯤ ꯅꯣꯏ ꯅꯣꯏ ꯅꯣꯏ ꯅꯣꯏ ꯖꯒꯥꯗ ꯀꯩꯅꯣ ꯍꯩ ꯅꯨꯡ ꯀꯔꯤ ꯀꯥꯔꯗꯤ ꯌꯥꯝ ꯂꯩꯔꯝꯅꯤꯗꯅ
ꯍꯩꯁꯦ ꯄꯥꯟ ꯃꯦꯡꯒꯣ ꯍꯩꯅꯧꯗꯤ ꯈꯔ ꯄꯥꯜꯂꯦ ꯑꯇꯩꯗꯤ ꯄꯥꯟꯗꯦ ꯍꯧꯗꯦ
ꯎꯝ
ꯍꯩꯅꯧ ꯈꯛꯇꯅꯤꯗ ꯑꯩꯈꯣꯏ
ꯈꯣꯏꯔꯣꯝꯗꯁꯨ ꯑꯩꯈꯣꯏꯔꯣꯝꯗꯁꯨ ꯍꯩꯅꯧꯗꯤ ꯌꯥꯝ ꯃꯔꯥꯡ ꯀꯥꯏ
ꯍꯩꯅꯧꯁꯤꯁꯨ ꯐꯩ ꯅꯨꯡꯇꯤꯒꯤ
ꯑꯩꯈꯣꯏ ꯑꯩꯈꯣꯏ ꯂꯩꯀꯥꯏꯗ ꯍꯩꯅꯧ ꯀꯟꯇꯦꯁ ꯑꯃ ꯇꯧꯁꯤꯔꯦ ꯍꯥꯏꯅ ꯈꯜꯂꯤ
ꯇꯧꯊꯣꯛꯑꯣ
ꯃꯤ ꯌꯥꯝꯃꯦꯕꯀꯣ ꯍꯥꯏꯩꯅꯧꯗꯣ ꯑꯩꯅ ꯅꯣꯡꯃ ꯀꯝꯄꯤꯇꯤꯁꯟ ꯑꯃ ꯇꯧꯍꯟ ꯇꯧꯍꯟꯁꯤꯔꯥ ꯍꯥꯏꯅ ꯈꯜꯂꯤꯅꯤ ꯀꯔꯝꯕ ꯌꯨꯝꯒꯤ ꯀꯔꯝꯕꯒꯤ ꯀꯔꯝꯕꯒꯤ ꯇꯦꯁ ꯈ꯭ꯋꯥꯏꯗꯒꯤ ꯐꯕ꯭ꯔꯥ ꯍꯥꯏꯕꯗꯣ
ꯎꯝ ꯊꯨꯝꯂꯝꯒꯅꯤꯅ ꯍꯩꯅꯧꯗꯤ ꯃꯨꯟꯕꯗꯤ ꯂꯣꯏꯅ
ꯍꯧꯖꯤꯛꯇꯤ ꯌꯥꯝ ꯃꯨꯟꯕ ꯍꯧꯔꯦ ꯍꯦꯏ ꯑꯁ ꯌꯥꯝ ꯍꯥꯎꯋꯦ ꯑꯩꯈꯣꯏ ꯁ꯭ꯋꯥꯏꯒꯤꯁꯦ ꯌꯥꯝ ꯌꯥꯝ ꯁ꯭ꯋꯤꯠ ꯑꯣꯏꯌꯦꯕꯀꯣ
ꯑꯣ
ꯍꯥꯎꯗꯤ ꯍꯥꯎꯖꯥꯠꯅꯤ
ꯃꯍꯤ ꯁꯦꯝꯃꯒ ꯊꯥꯛꯑꯣ ꯑꯗꯨꯗꯤ
ꯃꯍꯤ ꯁꯦꯝꯃꯒ ꯊꯥꯛꯑꯣ ꯍꯩꯅꯧꯗꯣ
ꯃꯔꯥꯡ ꯃꯔꯛꯇ ꯃꯔꯥꯡ ꯃꯔꯛꯇꯗꯤ ꯑꯗꯨꯝ ꯊꯛꯀꯦ ꯍꯣꯏ ꯑꯗꯨꯁꯨ
ꯕꯖꯥꯔꯗ ꯂꯩꯔꯒ ꯍꯩ ꯃꯍꯤ ꯂꯩꯔꯒ ꯊꯛꯄꯕꯨꯗꯤ ꯌꯨꯝꯗ
ꯃꯥꯅꯦ
ꯁꯦꯝꯃꯒ ꯊꯛꯄꯗꯨꯅ
ꯂꯧꯕ ꯁꯨꯔꯨꯗꯤ ꯑꯩꯈꯣꯏꯅ ꯁꯦꯝꯃꯒ ꯊꯛꯄꯗꯣ ꯈ꯭ꯋꯥꯏ ꯕꯦꯁ ꯇꯥꯏꯕ
ꯎꯝ ꯁꯦꯝꯃꯣ ꯁꯦꯝꯃꯒ ꯑꯩꯉꯣꯟꯗꯁꯨ ꯈꯔ ꯈꯥꯏꯔꯛꯑꯣ ꯀꯣ
ꯍꯣꯏ ꯌꯦꯡꯒꯦ ꯊꯥꯛ ꯑꯩ ꯈꯥꯏꯔꯛꯄ ꯌꯥꯕ꯭ꯔꯥ ꯑꯗꯣ ꯁꯦꯝꯕꯨ ꯁꯦꯝꯅꯤ ꯈꯥꯏꯔꯛꯄ ꯌꯥꯏꯅꯤ ꯑꯗꯨ ꯁꯦꯝꯗꯕꯁꯨ ꯑꯁ ꯇꯜꯂꯤꯅꯦ ꯑꯃꯔꯣꯝꯗ ꯍꯥꯏꯔꯗꯤ
ꯑꯦꯁ ꯇꯟꯕꯌꯥ